ꯇꯕꯔꯣ
ꯇꯥꯏꯌꯦ ꯇꯥꯕ꯭ꯔꯣ
ꯇꯥꯏꯌꯦ ꯑꯁ ꯋꯥ ꯋꯥꯔꯦꯗ ꯍꯤꯞꯄꯗ ꯀꯣꯛꯀ ꯅꯪꯒꯟꯒ ꯅꯥꯁꯤꯜꯂꯛꯄꯒꯤ ꯁꯤꯟꯗ ꯌꯧꯔꯛꯑꯦ꯫
ꯀꯨꯏꯃꯜꯂꯦ ꯌꯥꯔꯣꯏ ꯇꯨꯝꯕꯗꯣ ꯋꯥꯛꯀꯤꯡ ꯑꯃ ꯆꯠꯊꯣꯛꯎꯁꯤꯔꯣ
ꯅꯪꯁꯨ ꯅꯨꯡꯁꯥꯁꯦ ꯈꯤꯇꯪ ꯌꯥꯛꯇ꯭ꯔꯣ ꯍꯧꯖꯤꯛꯇꯤ
ꯑꯣ ꯍꯣꯏ ꯆꯨꯝꯃꯦ ꯑꯗꯨꯁꯨ ꯌꯥꯛꯑꯝꯒꯅꯤ ꯑꯗꯣ ꯑꯩꯁꯨ ꯇꯨꯝꯃꯨꯕꯒꯤ ꯁꯥꯁꯦ ꯌꯥꯝꯅ ꯀꯩꯅꯣ ꯇꯧꯋꯦ ꯍꯩ ꯆꯥꯁꯦ꯫
ꯆꯥꯁꯦ ꯍꯩ ꯆꯥꯁꯦ
ꯍꯧꯖꯤꯛꯇꯤ ꯍꯩ ꯆꯥꯕꯁꯦ
ꯑꯩꯈꯣꯏꯗꯁꯨ ꯍꯥꯏꯅꯧ ꯂꯩ ꯑꯗꯨꯕꯨꯗꯤ ꯄꯨꯔꯛꯀꯦ꯫
ꯑꯣ ꯑꯗꯨꯗꯣ ꯅꯨꯡꯁꯤꯗꯥꯛꯇꯤ ꯂꯩꯕ꯭ꯔꯣ
ꯑꯗꯨꯗꯣ ꯅꯍꯥꯟ ꯂꯩꯔꯝꯃꯦ ꯂꯣꯏꯈ꯭ꯔꯦ ꯅꯪ ꯅꯪ ꯍꯣꯏ ꯑꯁꯤꯗ ꯆꯦ ꯀꯩꯅꯣꯅ ꯄꯨꯔꯛꯑꯝꯕꯅꯦꯕꯀꯣ ꯑꯗꯨ ꯂꯣꯏꯈ꯭ꯔꯦ ꯑꯦ
ꯑꯁ ꯑꯗꯨ ꯑꯗꯨ ꯌꯥꯎꯔꯒ ꯇꯧꯔꯗꯤ ꯌꯥꯝ ꯍꯥꯎꯗꯣꯅꯦ ꯑꯗꯨ ꯌꯦꯡꯉꯁꯦ
ꯍꯣꯏ ꯑꯗꯨꯝ ꯆꯥꯔꯤꯁꯤꯗꯀꯣ ꯑꯗꯨ ꯌꯥꯎꯈ꯭ꯔꯁꯨ
ꯍꯣꯏ ꯀꯩꯁꯨ ꯀꯥꯏꯗꯦ ꯈꯔ ꯑꯗꯨꯝ ꯆꯥꯔꯗꯤ ꯀꯩꯅꯣ ꯇꯧꯕꯅꯤꯅ ꯑꯗꯨꯝ ꯆꯥꯒꯤꯅꯤꯗ ꯍꯥꯏꯗꯤ
ꯍꯣꯏ ꯍꯣꯏ ꯑꯗꯨꯝ ꯂꯥꯎꯕꯅꯤꯗꯣ
ꯑꯩꯈꯣꯏꯗꯤ ꯆꯥꯔꯒꯦꯗ ꯍꯥꯏꯕ ꯂꯩꯕ ꯀꯥꯡꯕꯨꯨꯅꯦ
ꯍꯧꯒꯦꯔꯥ ꯍꯧꯔꯔꯦ ꯆꯥꯔꯒꯦꯅ ꯂꯩꯕ ꯀꯥꯡꯕꯨꯅꯤꯅ
ꯁꯈꯥꯏ ꯀꯗꯥꯕꯅꯦ
ꯒꯗꯕꯅꯤ ꯅꯣꯏꯒꯤꯗꯤ ꯑꯦꯛꯖꯥꯝꯁꯦ ꯃꯊꯪ ꯊꯥ
ꯍꯣꯏ ꯃꯊꯪ ꯊꯥꯗꯩꯅꯦ ꯑꯗꯨꯖ ꯃꯊꯪ ꯊꯥꯁꯦ ꯑ ꯁꯝꯔ ꯊꯥꯔꯨꯕꯁꯤꯗꯒꯤ ꯍꯜꯂꯛꯑꯦꯗꯅ ꯂꯥꯛꯑꯒ ꯍꯦꯛ ꯅꯣꯡꯉꯥꯟꯕꯈꯩ ꯑꯦꯛꯖꯥꯝ ꯑꯗꯨꯏꯗꯨꯒꯅꯦ ꯊꯥꯗꯨꯃ ꯑꯗꯨꯝ ꯊꯥꯗꯣꯏꯕ ꯗꯦꯠ ꯇ꯭ꯋꯦꯟꯇꯤꯁꯤꯛꯁꯇ ꯂꯣꯏꯗꯨꯏꯕ ꯃꯤꯒꯤꯗꯤ ꯑꯥ ꯇꯥꯡ ꯀꯨꯟ ꯑꯗꯨꯃꯥꯏꯅ ꯂꯣꯏꯅꯩꯌꯦꯕ ꯑꯈꯣꯏꯒꯤꯗꯤ, ꯊꯦꯡꯅꯁꯨ ꯂꯣꯏꯗꯨꯢꯕ꯫
ꯑꯥꯢ, ꯑꯗꯨꯕꯨ ꯇꯧꯒꯟꯕꯅꯤ ꯗꯤꯄꯥꯔꯝ ꯑꯥ ꯑꯃꯒ ꯑꯃꯒ ꯃꯥꯟꯅꯗꯝꯅꯤꯅꯀꯣ꯫
ꯑꯗꯣ ꯑꯦꯛꯖꯥꯝꯒꯤ ꯂꯩꯕꯗꯨꯕꯨꯗꯤꯅꯦ ꯐꯥꯏ ꯐꯥꯏ ꯐꯩꯌꯦꯞ ꯑꯃꯔꯣꯝꯗ ꯍꯥꯏꯔꯗꯤ ꯂꯥꯏꯔꯤꯛꯇꯣ ꯄꯥꯕ ꯃꯇꯝ ꯐꯪꯅꯕ ꯑꯗꯨ ꯑꯣꯏꯔꯁꯨ ꯀꯩꯅꯣ ꯇꯧꯋꯦ ꯍꯥꯏꯕ ꯎꯝ ꯌꯥꯝ ꯒꯦꯞ ꯂꯩꯃꯟꯕꯗꯣ ꯑꯃ ꯂꯥꯏꯊꯣꯛꯄꯗꯣ ꯈꯪꯕ ꯏꯊꯟ ꯑꯗꯨꯃꯥꯏꯅ ꯇꯧꯖꯕꯒꯤ ꯃꯑꯣꯡ ꯑꯃ ꯇꯧꯋꯦ ꯑꯗꯨꯝ ꯅꯨꯡꯉꯥꯏꯇꯦ ꯍꯥꯏꯕ ꯌꯥ
ꯑꯗꯣ ꯂꯥꯏꯔꯤꯛꯇ ꯄꯥꯎꯑꯣ
ꯍꯣꯏ ꯂꯥꯏꯔꯤꯛ ꯄꯥꯕ ꯍꯧꯔꯒꯦ ꯈꯜꯂꯤꯁꯤꯁꯨ ꯀꯨꯏ ꯁꯨ ꯀꯨꯏꯔꯦ ꯑꯦ ꯑꯗꯣ ꯁꯝꯃꯔꯁꯦ ꯌꯥ ꯑꯩ ꯆꯠꯂꯨꯔꯁꯨ ꯈꯔ ꯉꯟꯅꯗꯤ ꯍꯜꯂꯛꯀꯅꯤ ꯂꯣꯏꯅꯃꯛꯈꯛ ꯂꯩꯔꯛꯑꯔꯣꯏꯕ ꯑꯗꯨꯗꯨꯒ ꯁꯤꯗ ꯂꯥꯛꯑꯒ ꯂꯥꯏꯔꯤꯛ ꯈꯔ ꯄꯥꯔꯒ ꯂꯩꯅꯕꯅ ꯈꯟꯗꯤ ꯈꯜꯂꯦ ꯋꯥꯈꯟꯁꯦ ꯑꯗꯨ ꯂꯥꯏꯔꯤꯛ ꯉꯝꯗꯣꯏꯔꯥ ꯉꯝꯃꯣꯏ
ꯅꯣꯏ ꯉꯔꯥꯡ ꯏꯃꯥꯟꯕꯤꯅꯅꯥ ꯄꯗꯣ ꯂꯩꯔꯤꯕꯣ
ꯂꯩꯇ꯭ꯔꯦ ꯃꯥ ꯆꯠꯈ꯭ꯔꯦ ꯉꯁꯥꯏꯗꯣ ꯃꯥ ꯉꯔꯥꯡꯗꯣ ꯉꯁꯤ ꯃꯥꯒꯤ ꯀꯩꯅꯣ ꯑꯃ ꯊꯥꯥꯁꯜꯂꯨꯅꯦꯅ ꯍꯥꯏꯕ ꯆꯦ ꯑꯃ ꯃꯥꯍꯥꯟ ꯇꯝ ꯃꯝꯕ ꯀꯣꯂꯦꯁ ꯗꯨꯗ ꯑꯗꯨꯏꯗꯨꯒꯤ ꯃꯥꯁꯦ ꯎꯝ ꯁꯤꯗ ꯂꯩꯔꯝꯕꯅꯦ ꯉꯁꯤꯗꯣ ꯕꯟ ꯑꯣꯏꯕꯗꯨꯒꯤ ꯒꯥꯔꯤꯁꯦ ꯆꯦꯟꯗꯕ ꯑꯗꯨꯃꯥꯏꯅ ꯇꯧꯔꯗꯤꯅ ꯈꯪꯗꯕꯒꯤ ꯂꯩꯊꯣꯛꯑꯒ ꯌꯦꯡꯉꯖꯦ ꯁꯤ ꯆꯠꯂꯗꯤ ꯌꯥꯏꯌꯦꯅ ꯑꯗꯨ ꯃꯥ ꯂꯣꯏꯈ꯭ꯔ ꯃꯥꯜꯂꯦ ꯆꯠꯈ꯭ꯔꯦ
ꯑꯁ ꯑꯩꯁꯨ ꯅꯪꯅ ꯀꯩꯅꯣꯒꯤ ꯄꯥꯜꯂꯛꯑꯀꯥꯟꯗ ꯅꯤꯡꯁꯤꯡꯉꯦ ꯀꯩꯅꯣꯝ ꯑꯩꯁꯨ ꯀꯩꯅꯣꯝ ꯇꯧꯗꯧ ꯋꯥꯠꯂꯤꯕꯅꯤ ꯀꯩꯅꯣꯗ ꯑꯁꯤ ꯂꯩꯔꯤꯉꯥꯏꯁꯦ ꯇꯧꯍꯧꯒꯗꯧꯕꯅꯦꯕ ꯅꯤꯡꯁꯤꯡꯉꯛꯑꯦ ꯑꯩꯁꯨ ꯇꯧꯕ ꯇꯥꯔꯦ ꯑꯩ ꯍꯟꯗꯛꯀꯤ ꯀꯩꯅꯣ ꯆꯠꯂꯨꯕꯁꯤꯗ ꯆꯦ ꯂꯧꯔꯒ ꯂꯧꯊꯣꯛꯑꯒ
ꯍꯣꯏ ꯊꯕꯛꯁꯦ ꯇꯧꯅꯕꯕꯨꯗꯤ ꯂꯩꯗꯤ ꯂꯩꯕꯗꯨꯗ ꯁꯨꯝ ꯇꯨꯝꯁꯤꯟ ꯑꯗꯩ ꯁꯨꯝ ꯆꯥ ꯅꯣꯡꯉꯥꯜꯂꯒꯅ ꯀꯩ ꯆꯥꯕ ꯅꯨꯡ ꯗꯥꯡꯒꯅ ꯀꯩ ꯆꯥꯕ ꯑꯗꯨꯃꯥꯏꯅ ꯁꯨꯝ ꯑꯣꯏꯅ ꯈꯜꯂꯒ ꯄꯥꯟꯅꯔꯒ ꯂꯩꯕꯒꯤ ꯃꯑꯣꯡ ꯑꯃ ꯇꯧꯔꯦꯕ ꯍꯥꯏ ꯇꯔꯗꯤ ꯍꯥꯏꯗꯤ ꯁꯨꯇꯤꯁꯨ ꯑꯣꯏꯁꯤꯟꯈꯤꯕꯁꯦ ꯁꯤꯒꯤ ꯑꯃ ꯂꯥꯏꯔꯤꯛ ꯇꯝꯃꯤꯗꯤ ꯒ꯭ꯌꯥꯟ ꯑꯃ ꯇꯥꯥꯁꯜꯂꯛꯇꯦꯀꯣ
ꯂꯥꯏꯔꯤꯛ ꯇꯝꯕꯩ ꯂꯩꯔꯤꯔ ꯆꯥꯕꯩ ꯂꯩꯔꯤꯔ ꯒ꯭ꯌꯥꯟ ꯇꯥꯔꯛꯇꯕ ꯑꯃꯁꯨ ꯌꯥꯏ ꯔꯛꯑꯕꯥ
ꯑꯗꯣ ꯍꯟꯗꯛ ꯈꯔꯗꯤ ꯅꯣꯏ ꯈꯠꯂꯛꯑꯅꯤꯍꯦ ꯑꯩ ꯊꯥꯖꯕ ꯑꯃ ꯂꯩꯔꯦ
ꯑꯩꯒꯤ ꯍꯩ ꯊꯥꯖꯕ ꯑꯃ ꯐꯪꯉꯦ ꯍꯥꯏꯌꯣ ꯊꯥꯖꯕꯒꯤ ꯃꯉꯥꯜ ꯑꯃ ꯎꯕ ꯐꯪꯉꯦ
ꯊꯥꯖꯕꯒꯤ ꯃꯉꯥꯜ ꯑꯃ ꯂꯩꯌꯦ ꯃꯔꯛ ꯈꯔ ꯑꯥ ꯅꯪꯅ ꯊꯣꯡ ꯊꯣꯡꯗꯅ ꯑꯍꯥ ꯑꯍꯥꯎꯕ ꯊꯣꯡ ꯊꯣꯡꯗꯅ ꯈꯔ ꯄꯤꯖꯕꯗꯒꯤ ꯈꯔ ꯈꯔ ꯅꯣꯏꯈꯜꯂꯛꯑꯦ ꯑꯗꯨ ꯂꯣꯏꯔꯕ ꯃꯇꯨꯡꯁꯤꯗ ꯍꯧꯖꯤꯛ ꯑꯃꯨꯛ ꯌꯥꯝ ꯀꯟꯅ ꯆꯥꯕꯒꯤ ꯇ꯭ꯔꯦꯅꯤꯡ ꯑꯅꯣ ꯌꯥꯝ ꯆꯥꯕꯒꯤ ꯀꯩꯅꯣꯃ ꯀꯟꯅ ꯇꯧꯈꯠꯂꯛꯏꯕ ꯍꯧꯖꯤꯛꯁꯦ ꯑꯗꯨꯗꯨꯅ
ꯅꯪ ꯅꯣꯏꯔꯛꯄꯗꯨꯅꯦ ꯃꯌꯥꯝꯒꯤ ꯑꯁꯥꯁꯤ ꯃꯌꯥ ꯍꯨꯗꯥ ꯍꯔ ꯍꯥꯎ ꯑꯣꯒꯄꯗꯨꯁ
ꯑꯩꯅ ꯍꯦꯛ ꯅꯣꯏꯔꯛꯑꯕ ꯑꯩꯅ ꯑꯩꯅ ꯀꯦꯖꯤ ꯑꯍꯨꯝ ꯃꯔꯤ ꯍꯦꯛ ꯍꯦꯟꯒꯠꯂꯛꯑꯕ ꯁꯣꯏꯗꯅ ꯀꯩꯅꯣꯃ ꯇꯧꯒꯅꯤ ꯃꯌꯥꯝ ꯆꯥꯛ ꯀꯧꯒꯅꯤ
ꯍꯔꯥꯎꯕꯒꯤ ꯄꯥꯡꯈꯩ ꯂꯩꯔꯔꯣꯏ ꯀꯥꯏꯌꯣꯅꯦ
ꯍꯔꯥꯎꯕ ꯐꯣꯡꯗꯣꯛꯄ ꯑꯣꯏꯅ ꯆꯥꯛ ꯀꯧꯒꯅꯤ ꯆꯥꯛ
ꯆꯥꯛ ꯂꯦꯟ ꯑꯃ ꯁꯤꯟꯒꯅꯤ
ꯆꯥꯛꯂꯦꯟ ꯑꯃ ꯁꯤꯟꯗꯣꯛꯀꯅꯤ ꯃꯌꯥꯝꯕꯨ ꯃꯕꯨꯛ ꯄꯦꯟꯅ ꯄꯤꯖꯒꯅꯤ ꯀꯪꯃꯟꯈ꯭ꯔꯦ ꯍꯥꯏꯕ ꯑꯩꯗꯣ ꯑꯗꯣ ꯌꯨꯝ ꯆꯠꯄꯗꯁꯨ ꯃꯤꯅ ꯃꯥꯏꯗꯣ ꯄꯤꯛꯁꯤꯜꯂꯝꯃꯦ ꯃꯥꯏ ꯄꯤꯛꯁꯤꯜꯂꯝꯃꯦ ꯅꯁꯥ ꯄꯤꯛꯁꯟꯕ ꯅꯠꯇꯅ ꯃꯥꯏꯁꯨ ꯄꯤꯛꯁꯜꯂꯦ ꯑꯗꯨꯝ ꯍꯥꯏꯕꯗꯣ ꯑꯩꯁꯦ ꯅꯨꯡꯉꯥꯏꯇ꯭ꯔꯦꯕ ꯑꯗꯨꯗꯨꯅ ꯑꯩꯁꯤ ꯑꯗꯨꯝ ꯈꯟꯕꯅꯦ ꯇꯥꯕꯗ ꯅꯨꯡꯉꯥꯏ ꯇꯔꯦꯅ
ꯊꯃꯣꯏꯁꯤꯗ ꯁꯣꯛꯑꯦꯕ ꯑꯗꯣ ꯊꯝꯃꯣꯏꯁꯤꯗ ꯃꯌꯥꯝꯒꯤ ꯀꯩꯅꯣ ꯋꯥꯀꯠꯁꯦ ꯇꯥꯕꯗ
ꯍꯣꯏ ꯑꯩ ꯅꯣꯏ ꯅꯣꯏꯅꯤꯡꯉꯤꯅꯦ ꯍꯥꯏꯕ ꯑꯩꯁꯨ ꯈꯔ ꯑꯗꯨ ꯌꯥꯗꯕꯩꯅꯦꯕ ꯑꯗꯨ
ꯃꯥꯅꯦ ꯀꯅꯥꯅ ꯅꯠꯇꯦ ꯀꯅꯥꯅ ꯑꯗꯨꯃꯥꯏꯅ ꯗꯨꯅꯣ ꯍꯥꯏꯗꯤ ꯃꯤ ꯃꯤ ꯑꯗꯨꯝ ꯌꯥꯗꯕꯩꯅꯦꯕ ꯌꯥꯗꯕꯩ ꯉꯥꯇꯅꯦꯕ ꯑꯗꯨꯕꯨꯗꯤ ꯌꯥꯔꯛꯀꯅꯤꯗ ꯁꯦ ꯌꯥꯔꯛꯀꯅꯤ ꯍꯣꯠꯅꯕꯗ
ꯎꯝ ꯑꯩ ꯍꯣꯠꯅꯕ ꯂꯦꯞꯄ ꯌꯥꯗ ꯑꯩ ꯍꯣꯠꯅꯕ ꯀꯜꯂ ꯍꯣꯠꯂꯒꯅꯤ ꯑꯗꯨꯏꯗꯨꯒ ꯑꯩꯒꯤ ꯐꯪꯅꯕ ꯍꯣꯠꯅꯒꯅꯤ ꯑꯩꯒꯤ ꯄꯥꯟꯗꯝꯁꯦ
ꯍꯣꯏ ꯅꯪꯒꯤ ꯄꯥꯟꯗꯝꯗꯣ ꯐꯪꯅ ꯍꯣꯠꯅꯧ ꯍꯣꯠꯄꯨ ꯍꯣꯅꯔꯕ ꯑꯗꯨꯝ ꯐꯪꯉꯗꯧꯅꯤ ꯑꯗꯣ ꯍꯣꯠꯅꯔꯖꯨ ꯐꯪꯗꯕ ꯂꯩꯀꯣ
ꯂꯩꯗ ꯑꯗꯨꯕꯨꯗꯤ ꯁꯨꯝ ꯍꯥꯏ ꯊꯥꯖꯕ ꯑꯃ ꯊꯝꯃꯨ ꯊꯥꯖꯕ ꯑꯃ ꯊꯝꯃꯨ
ꯅꯠꯇ꯭ꯔꯥ ꯊꯥꯖꯕ ꯊꯥꯖꯕ ꯂꯩꯈꯤꯗꯕꯖꯨ ꯌꯥꯥꯏ ꯍꯣꯏ
ꯑꯗꯣ ꯑꯈꯣꯏꯅ ꯋꯥꯔꯤ ꯁꯥꯟꯅꯔꯤꯁꯦ ꯌꯥꯝ ꯌꯥꯝ ꯇꯦꯟꯅ ꯇꯦꯟꯅ ꯉꯥꯡꯅꯗ꯭ꯔꯥ ꯑꯗꯣ ꯑꯈꯣꯏꯅ ꯍꯟꯗꯣꯛꯄꯒꯤ ꯇꯧꯕ ꯀꯥꯟꯗꯖꯨ ꯌꯥꯝꯅ ꯇꯦꯟꯕ ꯇꯦꯟꯕ ꯌꯥꯎꯔꯛꯇ꯭ꯔꯥ ꯑꯗꯨꯃꯥꯏꯅ ꯑꯣꯏꯗꯣꯏꯅꯦ ꯍꯥꯏꯕ ꯑꯗꯨ ꯇꯦꯟꯕꯁꯦ ꯁꯥꯡꯅ ꯁꯥꯡꯅ ꯍꯥꯏꯅꯧ ꯑꯗꯨꯃꯥꯏꯅ ꯐꯩꯅꯗꯤ ꯍꯥꯏꯗꯤ ꯍꯥꯏꯕꯅꯦ ꯑꯗꯣ ꯈꯪꯗꯦꯅꯦ
ꯑꯗꯣ ꯉꯥꯡꯕꯗꯣ ꯉꯝꯗꯦꯕ ꯍꯥꯏꯕ ꯁꯥꯡꯁꯥꯡ ꯑꯈꯣꯏꯖꯨ ꯃꯤꯅ ꯁꯥ ꯉꯥꯡꯉꯛꯄꯗꯣ ꯍꯟꯗꯣꯛꯄꯗ ꯌꯥꯝ ꯋꯥꯗ꯭ꯔꯣ
ꯑꯗꯣ ꯀꯩꯅꯣꯗꯤ ꯐꯪꯗꯣꯏꯅꯦ
ꯑꯗꯣ ꯃꯣꯏꯒꯤ ꯍꯥꯏꯅ ꯎꯝ ꯍꯣꯏ ꯀꯇꯔꯛꯄꯗꯣ ꯑꯗꯨꯅꯦ ꯅꯨꯡꯉꯥꯏꯖꯩꯁꯦ ꯑꯩꯗꯤ
ꯑꯩꯁꯨ ꯗꯨꯅ ꯅꯨꯡꯉꯥꯏ
ꯅꯠꯇ꯭ꯔꯗꯤ ꯃꯣꯏꯒꯤ ꯑꯁꯥꯡꯕ ꯇꯥꯔꯒꯗꯤ ꯆꯨꯝꯕ ꯂꯥꯟꯕ꯭ꯔꯥ ꯆꯨꯝꯕ ꯂꯥꯟꯕ꯭ꯔꯥ ꯆꯨꯝꯕ ꯂꯥꯟꯕ꯭ꯔꯥ ꯋꯥꯏꯕ ꯃꯣꯏꯖꯤꯗꯤ ꯃꯇꯝ ꯈꯔ ꯇꯧꯔꯒ ꯑꯗꯨ ꯂꯣꯏꯒꯤꯗꯣꯏ ꯃꯥꯜꯂꯦ
ꯑꯥ ꯁꯤꯖꯦ ꯃꯣꯏ ꯅꯍꯥꯟ ꯍꯥꯏꯕ ꯀꯥꯟꯗꯖꯨ ꯃꯇꯝ ꯈꯔꯒꯤ ꯀꯩꯅꯣꯅꯦ ꯑꯗꯨꯗꯨꯅ ꯀꯩꯅꯣ ꯇꯧꯗꯦꯗꯤ ꯍꯥꯏꯕꯅꯦ ꯃꯇꯝ ꯈꯔꯒꯤ ꯈꯠꯇꯒꯤꯅꯦ ꯑ ꯑꯗꯨꯒ ꯑꯃꯨꯛ ꯄꯤꯔꯛꯇꯣꯏꯅꯦ ꯑꯗꯨꯃꯥꯏꯒꯗꯤ ꯍꯥꯏꯕꯅꯦ ꯑꯗꯨꯅ ꯑꯩꯈꯣꯏꯅ ꯋꯥꯔꯤ ꯁꯥꯟꯅꯔꯤꯁꯤ ꯑꯥ ꯀꯩꯅꯣ ꯇꯧꯗꯣꯏ ꯅꯠꯇ꯭ꯔꯥ
ꯎꯝ
ꯑꯗꯨꯅꯣ ꯏꯪꯅꯤꯌꯦ
ꯍꯣꯏ ꯑꯈꯣꯏꯒꯤ ꯋꯥꯍꯩ ꯑꯅꯧ ꯑꯅꯧꯕ ꯌꯥꯎꯕꯁꯤꯡꯖꯦ ꯂꯧꯈꯠ ꯂꯧꯈꯠꯂꯒ ꯊꯥꯗꯣꯛꯑꯒ ꯇꯧꯗꯣꯏꯅꯦꯕ ꯃꯣꯏꯅꯁꯨ
ꯑꯁ ꯈꯪꯗꯦꯅ ꯇꯧꯔꯤꯕ ꯃꯌꯥꯝꯁꯦ ꯑꯩꯅ ꯃꯤ
ꯍꯥꯏꯔꯣꯅꯦ
ꯈꯪꯗꯦ ꯑꯩ ꯍꯥꯏꯕꯝ ꯈꯪꯗ꯭ꯔꯦ ꯅꯪ ꯀꯩꯗꯧꯔꯤꯅꯣ
ꯑꯩ ꯑꯃꯨꯛ ꯍꯤꯞꯄꯦ ꯐꯥꯝꯃꯝꯕꯗꯒꯤ ꯑꯃꯨꯛ ꯍꯤꯞꯈ꯭ꯔꯦ ꯑꯩ
ꯌꯥꯔꯔꯣꯏ ꯌꯥꯔꯔꯣꯏ ꯍꯧꯒꯂꯛ ꯒ ꯑꯃꯨꯛ ꯂꯩꯔꯣ ꯑꯩꯗꯤ ꯍꯧꯖꯤꯛ ꯍꯤꯞꯄꯝ ꯇꯨꯝꯃꯁꯦ ꯋꯥꯏꯑꯅ ꯍꯤꯞꯄꯒ ꯄꯣꯊꯥꯔꯝꯕꯅꯦ ꯑꯗꯨ ꯑꯃꯨꯛ ꯋꯥꯁꯤꯜꯂꯛꯇꯅꯅꯦ ꯍꯣꯡꯁꯦ ꯑꯃꯨꯛ ꯊꯥꯡꯒꯠ ꯂꯒ ꯃꯨꯛ ꯄꯣꯊꯥꯔꯤ ꯍꯧꯖꯤꯛ
ꯍꯣꯏ ꯑꯩꯁꯨ ꯑꯩꯁꯨ ꯍꯤꯞꯄꯁꯦ ꯋꯥꯔꯦ ꯐꯝꯃꯝꯕꯅꯤ ꯐꯝꯕꯁꯦ ꯑꯃꯨꯛ ꯋꯥꯔꯦꯅ ꯑꯃꯨꯛ ꯍꯤꯞꯄꯤꯌꯦ
ꯑꯗꯨꯅ ꯍꯦꯛ ꯐꯔꯦ ꯑꯗꯨꯅ ꯍꯦꯛ ꯐꯔꯦ
ꯑꯩꯁꯦ ꯌꯥꯝ ꯀꯟꯅ ꯇꯨꯝꯅꯤꯡꯉꯝꯃꯦꯕ ꯑꯩꯅ ꯐꯣꯟꯁꯦ ꯐꯣꯟꯁꯦ ꯌꯦꯡꯉꯩꯗ ꯌꯥꯝ ꯀꯟꯅ ꯌꯥꯝ ꯀꯟꯅ ꯇꯨꯝꯅꯤꯡꯕꯗꯣ ꯑꯣꯏꯔꯝꯃꯦ ꯑꯩꯁꯦ ꯍꯦꯛ ꯍꯧꯖꯤꯛ ꯅꯨꯡꯊꯤꯟꯁꯦ ꯍꯦꯛ ꯇꯨꯝꯃꯨꯕꯗꯣ ꯍꯣꯔꯦꯟ ꯑꯍꯤꯡ ꯇꯨꯝ ꯌꯥꯔꯣꯏꯗ꯭ꯔꯦꯕ ꯍꯥꯏꯗꯤ ꯊꯦꯡꯉ ꯇꯨꯝꯗꯣꯏꯕ ꯑꯗꯨ ꯊꯦꯡ ꯇꯨꯝꯕꯗꯣ ꯑꯩꯅ ꯑꯃꯨꯛ ꯄꯥꯝꯗꯕ ꯑꯗꯨꯗꯨꯅ ꯇꯨꯝꯃꯔꯣꯏꯗ ꯍꯥꯏꯔꯒ ꯑꯩꯁꯦ ꯈꯥꯡꯉꯒ ꯌꯦꯡꯉꯒ ꯂꯩꯕꯅꯦ ꯑꯗꯨꯒꯤꯗꯤꯅꯤ ꯅꯉꯣꯟꯗꯁꯨ ꯑꯩꯅ ꯀꯩꯅꯣ ꯇꯧꯔꯝꯃꯤꯗꯣ
ꯑꯣ ꯑꯗꯨꯣ ꯑꯩ ꯑꯩꯁꯦ ꯀꯩꯅꯣ ꯇꯧꯕ ꯀꯥꯟꯁꯤꯗꯅꯦ ꯑ ꯇꯃꯒꯗ꯭ꯔꯥꯁꯨ ꯈꯟꯗꯤ ꯈꯜꯂꯦꯕ ꯇꯁꯨ ꯑꯁ ꯑ ꯀꯣꯛ ꯌꯦꯡꯉꯒꯦꯅ ꯑꯩꯁꯨ ꯇꯨꯝꯃꯨꯔꯒ ꯐꯣꯟꯁꯦ ꯃꯩ ꯁꯨꯝꯇ ꯌꯥꯎꯗ꯭ꯔꯕ ꯑꯗꯨ ꯑꯗꯨꯒꯤ ꯑꯩꯅ ꯆꯥꯔꯖ ꯇꯧꯔꯒ ꯀ ꯁꯦ ꯑꯃꯨꯛ ꯍꯧꯒꯠꯂꯝꯃꯦ ꯍꯧꯒꯠꯂꯛꯄꯗ ꯆꯥꯔꯖ ꯇꯧꯔꯝꯕꯅꯦꯕ ꯑꯗꯨꯗꯨꯒ ꯇꯨꯝꯁꯤꯟꯕꯁꯦ ꯑꯃꯨꯛ ꯌꯥꯗ꯭ꯔꯦꯕ ꯑꯗꯨꯗ ꯍꯒꯜꯨꯕꯠꯇꯥꯏꯗꯤ ꯑꯗꯩꯗꯤ ꯑ ꯍꯣꯏꯗ ꯌꯦꯡꯉꯒꯦꯅ ꯐꯣꯟꯁꯦ ꯍꯧꯒꯠꯂꯒ ꯇꯨꯃꯤꯟ ꯂꯩꯕꯁꯦ ꯍꯩꯅꯗꯕ ꯐꯣꯟꯁꯦ ꯌꯦꯡꯗ꯭ꯔꯗꯤ ꯑꯗꯨꯏꯗꯨꯒꯤ ꯐꯣꯟꯁꯤꯦ ꯌꯦꯡꯕ ꯀ ꯖꯥꯔꯁꯨ ꯈꯤꯇꯪ ꯐꯇ ꯌꯥꯎꯔꯒꯅꯦꯕ ꯑꯩ ꯌꯦꯡꯉꯛꯏꯁꯦ ꯑꯗꯣ ꯍꯧꯖꯤꯛ ꯨ ꯑꯗꯨꯝ ꯐꯣꯟꯁꯦ ꯌꯦꯡꯗꯗꯤ ꯍꯩꯅꯗꯦ
ꯑꯩꯁꯨ ꯆꯞ ꯃꯥꯟꯅꯩ ꯇꯨꯃꯤꯟꯅꯩꯕ ꯍꯥꯏꯗꯕ ꯑꯩ ꯑꯗꯨꯝ ꯐꯣꯟꯁꯦ ꯌꯦꯡꯉ ꯂꯩꯔꯤꯁꯤꯅꯦ ꯊꯕꯛ ꯂꯩꯇꯕꯩ
ꯑꯗꯣ ꯑꯩꯈꯣꯏꯁꯦ ꯁꯣꯛꯇꯤ ꯁꯣꯛꯑꯒꯗꯕꯅꯦ ꯁꯨꯃꯥꯏꯅ ꯇꯧꯔꯤꯁꯦ
ꯁꯣꯄꯅꯤꯗ ꯁꯣꯄꯅꯤ ꯇ ꯑꯗꯨ ꯑ ꯑ ꯍꯥꯏꯗꯤ ꯁꯣꯛꯄꯒꯤ ꯉꯝꯈꯩ ꯂꯩꯇ꯭ꯔꯕꯅꯦ ꯁꯣꯛꯎ
ꯑꯩꯗꯤꯅꯦ ꯃꯤꯦ ꯄꯤ ꯇꯥꯕ ꯍꯧꯔꯛꯑꯦ ꯍꯥꯏꯕ ꯅꯨꯡꯗꯥꯡ ꯊꯦꯡꯅ ꯊꯦꯡꯅ ꯐꯣꯟ ꯌꯦꯡꯕꯒꯤ
ꯑꯗꯣ ꯇꯨꯝꯃꯨ ꯉꯇ ꯉꯗ ꯑꯊꯦꯡ ꯊꯦꯡ ꯂꯩ ꯑꯗꯨꯏ ꯊꯦꯡꯡꯂ ꯂꯩꯗꯣ ꯏꯁꯥ ꯌꯥꯝ ꯁꯣꯛꯄꯅꯦꯕ ꯑꯗꯨꯗꯨꯅ ꯑꯩꯅ ꯅꯨꯡꯊꯤꯜ ꯇꯨꯝꯃꯣꯏꯅꯤ ꯉꯔꯥꯡꯁꯨ ꯊꯦꯡꯅꯇ ꯂꯩꯌꯦꯕ ꯑꯗꯨ ꯑꯗꯨꯒꯤ ꯑꯩꯁꯦ ꯇꯟꯗꯅ ꯇꯨꯝꯗ꯭ꯔꯤꯅꯤ ꯉꯁꯤ ꯑꯍꯤꯡ
ꯑꯗꯣ ꯀꯩꯅꯣ ꯇꯧꯔꯣꯏꯒꯦ ꯍꯥꯏꯕꯗꯣ ꯇꯨꯝꯁꯤꯜꯂꯒꯦ ꯍꯥꯏꯕꯗꯣ ꯍꯦꯛꯇ ꯉꯝꯗꯦꯕ ꯑꯗꯨꯝ ꯇꯨꯝꯅꯤꯡꯗꯕꯤ ꯂꯩꯗꯣꯏꯅꯦꯕ ꯇꯨꯝꯅꯤꯡꯗ꯭ꯔꯕꯅꯤꯅ ꯐꯣꯟꯁꯦ ꯌꯦꯡꯕ ꯑꯗꯣ ꯑꯗꯨꯝ ꯃꯇꯝꯁꯦ ꯍꯧꯒꯠꯂꯒ ꯍꯣꯔꯦꯟ ꯇꯨꯝꯅꯤꯡꯉꯦ ꯃꯊꯟꯇ ꯇꯨꯝꯖꯈ꯭ꯔꯦ ꯍꯥꯏ ꯀꯥꯟꯗꯣ ꯑꯗꯨꯀꯥꯟꯗ ꯐꯣꯟꯁꯦ ꯃꯨꯊꯠꯂꯅꯦꯕ ꯑꯗꯨꯃꯥꯏꯅ ꯇꯧꯕꯒꯤ ꯀꯨꯏꯅ ꯀꯨꯏꯅ ꯂꯩꯕ
ꯎꯝ
ꯍꯣꯏ ꯑꯗꯨ ꯐꯔꯦ ꯊꯝꯃꯒꯦ ꯊꯝꯃꯣ ꯅꯪꯁꯨ ꯑꯗꯨ ꯑꯗꯨꯒ ꯍꯩ ꯆꯥꯁꯦ
ꯍꯣꯏ ꯍꯣꯏ ꯍꯣꯏ ꯊꯝꯃꯣꯒꯦ ꯀꯣ
ꯑꯥ
ꯊꯝꯃꯦ ꯊꯝꯃꯦ